ꯃꯇꯝ ꯑꯩꯈꯣꯏꯅꯤꯗꯨ ꯋꯥꯔꯤ ꯁꯥꯕꯁꯨ ꯌꯥꯝꯗꯕ ꯃꯥꯜꯂꯒ
ꯑꯅ ꯅꯨꯄꯥ ꯃꯌꯥꯝꯗꯦꯕ
ꯎꯝ
ꯏꯗꯤ ꯃꯇꯝ ꯌꯥꯝ ꯌꯥꯝ ꯇꯧꯋꯦ ꯑꯩꯈꯣꯏꯗꯤ
ꯑꯣ ꯀꯨꯏ ꯀꯨꯏꯔꯛꯏꯗꯤ ꯃꯇꯝ ꯌꯥꯝ ꯇꯧꯕ꯭ꯔꯥ
ꯍꯣꯏ ꯑꯗꯨꯗꯤ ꯅꯪꯒꯤ ꯅꯪꯒꯤꯗ ꯂꯩꯔꯦꯕꯀꯣ ꯑꯩꯒꯤꯗꯤ ꯀꯩꯁꯨ ꯀꯥꯏꯗꯦꯕꯣ
ꯑꯩꯒꯤꯗꯨ ꯃꯊꯟꯇ ꯑꯗꯨꯝ ꯀꯛꯑꯦ
ꯍꯣꯏ ꯑꯗꯨ ꯃꯇꯝ ꯌꯧꯗꯣꯏꯅꯦꯕ ꯃꯇꯝꯗꯣ ꯌꯥꯝꯗꯦꯕ ꯅꯪꯒꯤꯗꯨꯀꯣ ꯃꯤꯒꯤꯗꯤꯞ ꯌꯥꯝꯃꯅꯦꯞ ꯌꯥꯕꯅꯤꯅ ꯍꯌꯦꯡꯗꯤ ꯀꯥꯏꯔ ꯆꯠꯒꯦ꯭ꯔꯣ ꯍꯜꯂꯣ ꯍꯜꯂꯣ ꯍꯜꯂꯣ ꯍꯜꯂꯣ